ꯍꯜꯂꯣ ꯍꯜꯂꯣ
ꯇꯥꯏꯌꯦ ꯇꯥꯕ꯭ꯔꯣ
ꯑꯣ ꯇꯥꯏꯌꯦ ꯇꯥꯥꯔꯦ ꯉꯥꯛꯈꯣꯀꯣ ꯌꯥꯝ ꯊꯤ ꯇꯞꯄꯦ ꯃꯈꯣꯟꯁꯦ ꯑꯗꯨꯅꯅꯦ ꯇꯥꯔꯕꯣ ꯑꯣ ꯃꯈꯣꯟ ꯈꯨꯠꯇꯞ ꯊꯤꯅ ꯇꯞꯄꯦ ꯍꯥꯏꯕ ꯀꯩꯅꯣꯁꯤꯕꯣ
ꯑꯣ ꯂꯥ꯭ꯎꯠ ꯊꯥꯕꯝꯁꯨ ꯌꯥꯎꯗꯦꯀꯣ
ꯑꯗꯨꯅꯦ ꯁꯤꯃꯗꯤ ꯌꯥꯝ ꯊꯤ ꯅꯨꯡꯉꯥꯏꯇ꯭ꯔꯦ ꯃꯣꯏꯁꯦ ꯐꯤꯠꯕꯦꯛ ꯎꯝ ꯀꯩꯅꯣꯗꯗꯤ ꯄꯤꯕ ꯌꯥꯒꯅꯤ ꯒꯨꯒꯜ ꯄ꯭ꯂꯦꯗꯗꯤ ꯑꯗꯨꯗꯒ ꯇꯤꯔꯗꯤ ꯀꯃꯥꯏ ꯁꯦꯝꯃꯤꯅꯣꯕ ꯑꯁꯨꯛ ꯌꯥꯝ ꯇꯞꯅ ꯁꯦꯝꯃꯤꯁꯤꯕꯨ
ꯃꯣꯏ ꯍꯥꯏꯔꯤꯁꯤ ꯁꯤꯗ ꯙ꯭ꯌꯥꯟ ꯇꯧꯔꯒ ꯇꯧꯁꯤꯅꯤ
ꯎꯝ ꯑꯩꯈꯣꯏ ꯃꯥꯒ ꯑꯩꯒ ꯉꯁꯥꯏ ꯑꯌꯨꯛ ꯁꯥꯟꯅꯒꯦ ꯇꯧꯕꯗ ꯇꯥꯟꯅꯗ꯭ꯔꯤꯗꯣ ꯃꯈꯣꯟ ꯇꯞꯄꯩꯔꯥ ꯈ ꯈꯟ ꯑꯣꯏꯔꯝꯗꯧꯕ ꯃꯥꯟꯖꯜꯂꯛꯑꯦ ꯃꯈꯣꯟ ꯇꯞꯄꯒꯤ
ꯏꯃꯥꯒꯥ
ꯎꯝ ꯑꯩꯅ ꯑꯩꯈꯣꯏꯃꯥꯏ ꯌꯥꯗꯦꯅ ꯇꯧꯕꯗꯣ ꯉꯁꯥꯏ ꯌꯥꯔꯦ ꯀꯣꯜ ꯇꯧꯕꯗꯤ ꯌꯥꯔꯦꯕꯀꯣ
ꯑꯧ
ꯑꯗꯨꯗꯨꯒ ꯀꯩꯅꯣ ꯇꯧꯕꯗꯤ ꯁꯥꯟꯅꯕꯗꯤ ꯑꯗꯨꯝ ꯃꯈꯣꯟ ꯇꯥꯟꯅꯗ꯭ꯔꯕ
ꯎꯝ ꯎ ꯇꯣꯝꯒꯤꯗꯤ ꯐꯣꯟ ꯇꯧꯔ ꯌꯦꯡꯉꯨ ꯌꯥꯗ꯭ꯔꯥ
ꯑꯩꯈꯣꯏ ꯇꯣꯝꯒꯤꯗꯤ ꯑꯦꯀꯥꯎꯟ ꯀꯩꯀꯥ ꯐꯖꯅ ꯆꯪꯕꯅꯤꯅ ꯃꯥꯏꯖꯨ ꯑꯗꯨꯨ ꯂꯩꯇꯝꯅꯤꯅ ꯃꯥꯏ ꯐꯣꯟ ꯍꯦꯟꯅ ꯅꯨꯡꯉꯥꯏꯇꯝ
ꯑꯗꯨ ꯃꯥꯒꯤ ꯐꯪꯗ꯭ꯔꯁꯨ ꯅꯪꯒꯤꯗꯤ ꯐꯪꯅꯤꯗꯅ ꯆꯨꯝꯃꯦ
ꯑꯥꯎ
ꯀꯩ ꯍꯦꯟꯖꯥꯡ ꯊꯣꯡꯉꯤꯅꯣ
ꯍꯋꯥꯏ ꯑꯃ ꯊꯣꯡꯒꯦ ꯇꯧꯔꯤ
ꯑꯗꯨ ꯃꯃꯥꯡ ꯏꯕꯥꯅꯤ ꯇꯧꯒꯤꯕꯗꯣ ꯑꯗꯨꯗꯣ ꯑꯗꯨꯝ ꯆꯤꯛ ꯏꯟ ꯊꯥꯔ ꯂꯩꯉꯣ
ꯑꯧ ꯆꯦꯛꯀꯤꯡꯗꯤ ꯑꯗꯨꯝ ꯊꯥꯕꯅꯦ ꯄꯩꯁꯥꯗꯤ ꯆꯪꯉꯛꯈ꯭ꯔꯕ ꯅꯠꯇ꯭ꯔꯣ ꯅꯪꯒꯤ
ꯎꯝꯍꯨꯝ
ꯍꯥ ꯀꯔꯝꯕꯩꯅꯣ ꯅꯪ ꯍꯥꯏꯁꯦ ꯅꯍꯥꯟ ꯌꯨꯝꯗ ꯅꯍꯥꯟ ꯑꯦꯛꯖꯥꯝ ꯂꯣꯏꯔ ꯁꯥꯟꯅꯕꯗꯨꯔꯣ
ꯀꯌꯥꯝ ꯀꯨꯏ ꯇꯧꯒꯦ
ꯈꯔ ꯑꯗꯨꯝ ꯅꯨꯃꯤꯠ ꯍꯨꯝꯅꯤ ꯃꯔꯤꯅꯤꯗꯤ ꯆꯪꯕꯅꯦ ꯍꯨꯝꯅꯤ ꯃꯔꯤꯅꯤ ꯐꯥꯔꯝꯈꯤꯔꯣꯏꯌꯦ ꯑꯗꯨꯅꯅꯦ
ꯑꯗꯨ ꯑꯩ ꯌꯥꯝ ꯀꯨꯏꯈ꯭ꯔꯕ ꯌꯥꯝ ꯃꯥꯜꯂꯦ ꯃꯥꯜꯂꯦ ꯅꯪ ꯆꯠꯈ꯭ꯔꯤꯗꯣ ꯌꯥꯝ ꯀꯨꯏꯈ꯭ꯔꯗꯥꯏꯅꯦ ꯅꯦ
ꯍꯨꯏꯗ꯭ꯔꯤꯍꯦ ꯅꯪꯅ ꯑꯩ ꯃꯤꯁ ꯇꯧꯃꯟꯗꯅ ꯀꯨꯏꯕ ꯃꯥꯟꯕ ꯑꯣꯏꯔꯝꯒꯅꯤ
ꯑꯩꯗꯤ ꯌꯥꯝ ꯊꯤ ꯀꯨꯏꯒ꯭ꯔꯦ ꯂꯩꯔꯤꯅꯦꯕ ꯅꯪ ꯍꯧꯖꯤꯛ ꯍꯋꯥꯏ ꯈꯛꯇꯪ ꯊꯣꯡꯉꯤꯔꯣ ꯀꯩꯀꯩ ꯊꯣꯡꯉꯤꯅꯣ
ꯍꯋꯥꯏ ꯑꯃ ꯊꯣꯡꯉꯅꯤ ꯊꯥꯡꯖꯤꯡ ꯑꯃ ꯃꯦꯠꯂꯅꯤ ꯃꯥꯔꯣꯏꯖꯤ ꯂꯣꯢ ꯀꯥ ꯂꯩꯔꯝꯃꯦ ꯑꯩꯅ ꯍꯋꯥꯏ ꯆꯥꯝꯃꯤꯉꯩꯗ
ꯁꯪꯀꯥꯟꯗ ꯀꯣꯏꯊꯣꯔꯛꯎꯗꯅ ꯚꯥꯏ
ꯀꯣꯏ ꯊꯣꯔꯛꯀꯦ ꯃꯅꯤꯄꯨꯔꯤ ꯗꯤꯄꯥꯔꯠꯃꯦꯟꯒꯤ ꯀꯣꯏ ꯆꯠꯄ ꯍꯥꯏꯗꯣ ꯌꯥꯎꯔꯨꯖꯦ
ꯌꯥꯎꯔꯨꯖꯦ ꯀꯔꯝ ꯀꯥꯟꯗꯅꯣ ꯑꯗꯨꯅ ꯑꯃꯨꯛ
ꯀꯔꯝ ꯀꯥꯟꯗꯅꯣꯗꯤ ꯈꯪꯗꯦ ꯑꯗꯨꯅꯦ ꯔꯨꯁꯤꯕꯂꯥꯅ ꯀꯔꯝ ꯀꯥꯟꯗꯅꯣ ꯄꯩꯁꯥꯅ ꯀꯌꯥꯅꯣ ꯑꯩꯁꯨ ꯈꯪꯗꯦ ꯃꯦꯝ ꯔꯥꯗꯦ ꯃꯣꯏ ꯉꯁꯥꯏ ꯉꯁꯥꯏ ꯑꯩꯈꯣꯏ ꯅꯍꯥꯟꯃꯨꯛ ꯀꯣꯏꯁꯟ ꯑꯃ ꯇꯥꯛꯇꯕ ꯑꯃ ꯍꯪꯉꯦꯅ ꯇꯧꯕꯗꯣ ꯍꯥꯥ
ꯇꯕꯔꯣ
ꯇꯥꯛꯇꯕ ꯀꯣꯏꯁꯟ ꯑꯃ ꯍꯪꯉꯛꯑꯦꯅ ꯇꯧꯕꯗꯣ ꯑꯗꯨꯒꯤ ꯀꯣꯏꯁꯟꯒꯤꯗꯨꯒꯤ ꯍꯥꯏꯅꯕ ꯆꯠ ꯍꯥꯏꯅꯕ ꯆꯠꯂꯨꯕꯅꯦꯕ ꯑꯗꯨꯒꯤ ꯀꯩꯅꯣ ꯇꯧꯅꯦꯅ ꯑꯗꯨꯗ ꯍꯥꯏꯔꯛꯑꯦꯌꯦ ꯑꯣꯖꯥꯅ ꯍꯥꯥ
ꯎꯝ ꯎ ꯀꯅꯥ ꯀꯅꯥ ꯀꯅꯥ ꯆꯠꯇꯣꯏꯅꯣꯕ
ꯈꯪꯗꯦ ꯃꯣꯏ ꯈꯔ ꯆꯠꯅꯕꯅꯦ ꯒ꯭ꯔꯨꯞꯇ ꯍꯥꯏꯕꯗ ꯎꯗ꯭ꯔꯣ
ꯎꯝꯍꯝ ꯑꯩ ꯉꯁꯥꯏ ꯍꯧꯒꯠꯇ꯭ꯔꯤ ꯍꯥꯏꯔꯣꯏ
ꯑꯌꯦ ꯔꯥꯙꯤꯀꯥꯅ
ꯔꯥꯙꯤꯀꯥ ꯃꯦꯝ ꯔꯥꯙꯤꯀꯥꯅ ꯆꯠꯁꯦ ꯍꯥꯏꯔꯕ
ꯎꯝ ꯑꯣꯖꯥꯈꯩꯒ ꯇꯧꯔꯒ ꯆꯠꯁꯦꯅ ꯍꯥꯏ
ꯄꯤꯛꯅꯤꯛ ꯑꯣꯏꯅꯔꯣ ꯅꯠꯇ꯭ꯔꯒꯅ ꯄꯨꯔꯥ ꯀꯣꯏꯕ ꯑꯣꯏꯅꯔ ꯑꯣꯖ
ꯈꯪꯗꯦꯗ ꯄꯤꯛꯅꯤꯛꯅ ꯑꯩꯈꯣꯏ ꯑꯩꯈꯣꯏ ꯗꯤꯄꯥꯔꯠꯃꯦꯟꯒꯤ ꯎꯝ
ꯎꯝ ꯌꯥꯗꯤ ꯌꯥꯏ ꯆꯠꯄ
ꯆꯠꯂꯨꯁꯦ
ꯑꯩꯈꯣꯏꯅꯠꯇꯔꯣ ꯗꯤꯄꯥꯔꯠꯃꯦꯟꯒꯤ ꯁꯨꯡꯆꯠ ꯆꯠꯂꯣꯏꯅ ꯇꯧꯒꯤꯕꯗꯣ
ꯎꯝ ꯆꯠꯄ ꯌꯥꯎ ꯀꯔꯤ ꯆꯠꯄ ꯌꯥꯎꯒꯗꯕꯈꯩ ꯊꯥꯔꯤꯕ ꯃꯦꯁꯦꯖꯁꯤꯗ ꯔꯤꯌꯦꯛ ꯑꯃꯃꯝꯇ ꯇꯧꯕꯤꯔꯛꯑꯣꯅ ꯍꯥꯏꯍꯧꯕꯅꯦ ꯅꯪ ꯒ꯭ꯔꯨꯞ ꯆꯪꯉ ꯔꯤꯌꯦꯛ ꯇꯧꯁꯟꯅꯤꯡꯈꯣ ꯑꯗꯨꯗꯤ
ꯚꯥꯏ ꯑꯝꯇ ꯄꯥꯏꯌꯣꯍꯦ ꯑꯗꯨꯗꯤ ꯑꯝꯇ ꯇꯧꯁꯟꯒꯦꯍꯦ
ꯎꯝ
ꯁꯪ ꯁꯪ ꯀ ꯀ ꯗꯅꯌꯥꯕꯥꯕꯔꯤ ꯁꯦ ꯍꯣꯔꯤ
ꯉꯁꯥꯏ ꯅꯪ ꯀꯣꯜ ꯇꯧꯔꯛꯑꯝꯕꯗꯨꯗꯤ ꯍꯧꯖꯤꯛꯐꯥꯎ ꯇꯨꯝꯃꯗꯤ ꯐꯅ ꯁꯥꯡꯗꯤ ꯇꯨꯝꯃꯤꯍꯦ
ꯑꯣ ꯁꯤꯗ ꯅꯪ ꯅꯪꯁꯨ ꯔꯤꯌꯦꯛ ꯇꯧꯁꯤꯔꯣ ꯈꯨꯕꯤ
ꯍꯌꯦꯡꯋꯥꯏ ꯇꯨꯝ ꯌꯥꯗꯕ ꯃꯇꯥꯡ ꯑꯃꯁꯨ ꯌꯥꯎꯔꯛꯈꯤꯅꯤ
ꯃꯤ ꯇ꯭ꯋꯦꯟꯇꯤ ꯅꯥꯏꯟ ꯁꯨꯔꯦ
ꯑꯧ ꯑꯗꯨꯅ ꯑꯩꯅ ꯑꯩꯈꯣꯏ ꯒ꯭ꯔꯨꯞꯇ ꯍꯪꯉꯝꯕꯅꯦ ꯑꯗꯨ ꯁꯤꯗꯅ ꯄꯩꯁꯥꯅ ꯀꯌꯥ ꯑꯣꯏꯗꯣꯔꯤꯅꯣ ꯈꯣꯠꯂꯤꯅꯣꯅ ꯍꯪꯉꯝꯕꯅꯦ ꯑꯩꯅ ꯈꯪꯗꯦ ꯑꯩꯁꯨ ꯈꯪꯗꯦ ꯆꯞ ꯃꯥꯟꯅꯩꯌꯦꯅ
ꯑꯗꯨꯗꯤ ꯆꯠꯂꯗꯤ ꯍꯣꯁꯇꯦꯜꯗ ꯆꯠꯂꯔꯣꯏ ꯌꯨꯝ ꯌꯨꯝꯗꯒꯤꯅꯤꯅꯦ ꯆꯠꯇꯣꯏꯁꯦ ꯑꯩꯈꯣꯏꯁꯦ
ꯍꯣꯁꯇꯦꯜ ꯂꯩꯇ꯭ꯔꯃꯤꯅ ꯌꯨꯝ ꯅꯪ ꯍꯣꯁꯇꯦꯜ ꯂꯩꯕ ꯃꯇꯝ ꯌꯧꯔꯗꯤ ꯂꯩꯔ ꯆꯠꯂꯁꯨ ꯌꯥꯏ ꯑꯩꯕꯨꯗꯤ ꯂꯩꯔꯔꯣꯏ
ꯂꯩꯌꯣ ꯚꯥꯏ ꯅꯣꯡꯃ ꯂꯩꯌꯣ
ꯇꯂꯤ ꯇꯜꯂꯤ ꯀꯤꯖꯩ
ꯍꯣꯁꯇꯦꯜꯗꯤ ꯁꯨꯇꯤ ꯊꯥꯗ꯭ꯔꯦ ꯍꯥꯏ ꯍꯣꯇꯦꯜꯗꯤ ꯁꯨꯇꯤ ꯊꯥꯗ꯭ꯔꯦ
ꯊꯥꯗ꯭ꯔꯦ
ꯃꯦꯗꯥꯝ ꯃꯦꯗꯥꯝꯅ ꯁꯨꯨꯇꯤ ꯊꯥꯅꯤꯅ ꯊꯥ ꯃꯈꯥꯏ ꯍꯥꯏꯃ ꯑ ꯃꯦꯁꯤ ꯀꯩꯀꯥ ꯍꯥꯏꯗꯅ ꯑꯗꯨꯗꯣ ꯀꯩꯅꯣ ꯇꯧꯗ꯭ꯔꯦ ꯑꯗꯨꯝ ꯑꯗꯨꯝ ꯍꯧꯔꯔꯤꯕ ꯖꯤꯂꯥꯑꯣ
ꯍꯥꯏꯗꯨꯗꯤ ꯑꯗꯨꯃꯥꯏꯅ ꯆꯠꯇꯧꯕꯈꯩ ꯈꯛꯇꯒꯤꯅꯦꯅ
ꯎꯝ
ꯀꯅꯥ ꯍꯣꯏ
ꯑꯟꯖꯤꯂꯥ ꯍꯣꯏꯒꯗꯨ ꯂꯣꯏ ꯂꯥꯛꯍꯧꯋꯦꯕ ꯂꯩꯗꯣꯏꯅꯦꯅ
ꯎꯝ
ꯑꯩ ꯍꯟꯗꯛ ꯊꯥꯗꯤ ꯆꯪꯉꯔꯣꯏ
ꯍꯥꯏꯗꯨꯗꯤ ꯃꯦꯗꯥꯝ ꯅꯥ ꯃꯦꯁ ꯐꯤꯒꯤ ꯑꯗꯨ ꯑꯗꯥꯏꯒꯤꯗꯨꯗꯤ ꯀꯩꯅꯣꯒꯤꯅꯦ ꯍꯥꯏꯗꯤ ꯍꯟꯈꯤꯒꯗꯧꯕ ꯀꯥꯡꯕꯨꯒꯤꯅꯦ ꯑꯗꯨꯅ ꯅꯣꯏꯅ ꯆꯥꯟꯁ ꯂꯧꯁꯤꯜꯂꯛꯄꯅꯤꯅ
ꯎꯝ ꯖꯨꯂꯤꯌꯥꯗꯣ ꯂꯨꯗꯤ ꯂꯨꯗ꯭ꯔꯦ
ꯁꯦꯁꯟ ꯍꯧꯈꯤꯔꯣꯏ ꯍꯥꯏꯕ꯭ꯔꯥꯕ ꯍꯟꯗꯛ ꯊꯥꯗ ꯆꯪꯉꯣꯏ ꯍꯥꯏꯁꯦ
ꯃꯥ ꯇꯧꯕ ꯌꯥꯏꯅ ꯄꯪꯇꯧ ꯇꯧ ꯁꯦꯁꯟ ꯍꯧꯈꯤꯔꯣꯏꯌꯦ ꯑꯥꯒꯁ ꯑꯒꯁꯋꯥꯏꯗꯩ ꯍꯧꯈ꯭ꯔꯥ ꯈꯪꯗꯦ ꯑꯗꯨꯅ ꯂꯩꯔꯒ ꯍꯟꯗꯛ ꯊꯥꯒꯤ ꯁꯨꯇꯤ ꯊꯥꯅꯦꯅ ꯇꯧꯔꯝꯕꯒꯤ ꯃꯦꯁ ꯐꯤꯗꯣ ꯂꯧꯗ꯭ꯔꯦꯗꯅ ꯑꯗꯨ ꯂꯧꯗꯧꯗꯣ ꯑꯗꯨꯝ ꯂꯧ ꯂꯧꯖꯔꯔꯣꯏꯁꯤꯅꯦ ꯆꯪꯉꯔꯣꯏꯒꯦ ꯇꯧꯕꯅꯦ ꯍꯧꯔꯛꯑꯔꯣꯏ ꯃꯥꯅ ꯂꯧꯔꯔꯣꯏ ꯍꯥꯏꯈ꯭ꯔꯕꯅꯤꯅ ꯑꯗꯨꯅ ꯃꯊꯪ ꯊꯤꯐꯝ ꯊꯣꯛꯄ ꯀꯥꯟꯗꯒꯤ ꯊꯤꯑꯒ ꯑꯃꯨꯛ ꯑꯗꯨꯃꯥꯏꯅꯨꯛ ꯇꯧ ꯃꯣꯏꯅ ꯆꯠꯄ ꯍꯥꯏꯗꯨꯅ ꯍꯟꯗꯛ ꯊꯥ ꯆꯠꯇꯣꯏꯖꯥꯠꯂꯣ ꯃꯊꯪ ꯊꯥꯖꯠꯇꯣꯏꯖꯥꯠꯂꯣ ꯀꯔꯝ ꯀꯥꯟ ꯆꯠꯇꯣꯏ ꯖꯥꯠꯅꯣ
ꯑꯊꯨꯕꯗꯗꯤ ꯆꯠꯂꯞꯛꯇꯧ ꯃꯥꯜꯂꯦꯗ ꯑꯗꯨꯝ ꯍꯥꯏꯗꯤ
ꯑꯗꯨꯗꯤ ꯍꯟꯗꯛ ꯊꯥꯗ ꯂꯣꯏꯁꯤꯜꯂꯛꯇꯣꯏꯅꯤꯀꯣ ꯔꯣꯁꯤꯕ꯭ꯂꯥ ꯗꯨꯕꯨ ꯀꯩ ꯀꯩ ꯍꯥꯏꯅꯔꯤꯕꯖꯥꯠꯅꯣ ꯃꯥ ꯗꯦꯕꯤꯀꯥꯗꯨꯁꯨ ꯌꯥꯎꯔꯝꯃꯅꯤꯌꯦ ꯔꯦꯀꯣꯔꯠ ꯇꯧꯕꯗ
ꯁꯣꯝꯗ ꯉꯥ ꯆꯥꯊꯣꯛ ꯂꯩꯔꯝꯃꯦ ꯍꯧꯗꯣꯡꯅ ꯕꯦꯂꯥꯅ ꯉꯥ ꯑꯉꯧꯕꯃ ꯃꯨꯜꯂ ꯆꯠꯈꯤꯕꯥꯟ
ꯅꯪ ꯉꯁꯥꯏꯗꯒꯤ ꯉꯥ ꯉꯧꯕꯗꯤ ꯍꯥꯏꯗꯦꯅꯦꯀꯣ ꯊꯥꯡꯖꯤꯡ ꯑꯃ ꯃꯦꯠꯂꯅꯤ ꯍꯋꯥꯏ ꯑꯃ ꯊꯣꯡꯉꯅꯤ ꯑꯗꯨ ꯈꯛꯇꯅꯤ ꯍꯥꯏꯕ ꯑꯗꯨꯒ ꯅꯪꯗꯤ ꯉꯥꯁꯨ ꯂꯣꯟꯅ ꯅꯥꯀꯟ ꯑꯝꯗ ꯉꯧꯔꯤꯕ
ꯉꯥ ꯅꯍꯥꯟꯒꯤ ꯑꯣ ꯉꯥ ꯅꯍꯥꯟ ꯈꯔ ꯌꯥꯏꯕꯗꯣ ꯑꯗꯨꯗꯣ ꯑꯩꯅ ꯉꯧꯕ ꯑꯗꯨꯒ ꯊꯝꯕꯅꯦꯕ ꯁꯤꯗꯗꯨꯝ
ꯑꯩꯅ ꯍꯥꯏꯁꯤꯅ ꯑꯩ ꯀꯩꯁꯨ ꯍꯧꯖꯤꯛ ꯂꯥꯛꯑꯒ ꯆꯥꯔꯔꯣꯏ ꯁꯤꯅꯤꯗ ꯊꯃꯣꯏꯗꯣ ꯁꯦꯡꯅ ꯍꯥꯏꯗꯣꯔꯛꯑꯣ ꯍꯥꯏꯕ
ꯑꯋꯣꯏꯕ ꯅꯪꯉꯣꯟꯗ ꯍꯥꯏꯗꯣꯛꯑꯃꯖꯨ ꯐꯗꯧꯅꯤ ꯍꯥꯏꯗꯣꯛ ꯍꯧꯗꯗꯅ ꯍꯧꯖꯤꯛ ꯍꯧꯗꯣꯡꯅ ꯂꯥꯛꯄꯤꯈꯒ꯭ꯔꯦꯕ
ꯅꯨꯡꯉꯥꯏꯇꯝ ꯂꯣꯏꯔꯦꯍꯦ
ꯅꯣꯏꯗꯤ ꯀꯩ ꯊꯣꯡꯉꯤꯕ
ꯉꯥ ꯀꯧꯇꯥ ꯊꯣꯡꯅꯤꯅ ꯇꯧꯔꯤ ꯑꯩꯈꯣꯏ ꯃꯥꯅ
ꯑꯍꯥꯎꯕꯅꯤꯅꯦ
ꯌꯥꯝ ꯍꯥꯎꯕꯖꯥꯠꯅꯤꯗ
ꯅꯪꯅ ꯉꯥ ꯀꯣꯛꯇ ꯆꯥꯁꯤ ꯍꯥꯏꯔꯕ
ꯎꯝ ꯑꯩꯅ ꯉꯔꯥꯡꯗꯩ ꯍꯥꯏꯕ ꯑꯗꯨꯒ ꯉꯁꯤ ꯊꯣꯡꯕꯤꯕ
ꯑꯩꯗꯤ ꯀꯌꯥꯗꯤ ꯄꯥꯝꯗꯦ ꯉꯥ ꯀꯧꯇꯥꯁꯤ ꯃꯅꯝꯗꯣ ꯍꯩꯅꯗꯦꯕ
ꯅꯪ ꯁꯧꯒ꯭ꯔꯤꯖꯨ ꯍꯩꯅꯗꯦꯗꯥꯏ ꯅꯪ ꯆꯠꯈꯤꯕꯒ ꯏꯕꯦꯝꯃ ꯁꯧꯒ꯭ꯔꯤ ꯊꯣꯡꯉꯦ ꯈꯪꯉꯕ
ꯐꯔꯕꯅꯦ ꯑꯩ ꯆꯠꯈ꯭ꯔ ꯊꯣꯡꯉꯤꯗꯨ ꯍꯦ ꯍꯦ ꯍꯦ ꯍꯦ ꯕꯦꯂꯥ ꯉꯥꯖꯦ ꯃꯣꯏꯖꯨ ꯄꯤꯖꯔꯤꯅꯦꯕ ꯍꯦꯛ ꯍꯦꯛ ꯈꯣꯟꯗ ꯁꯨꯔ ꯁꯨꯔꯒ
ꯄꯤꯖꯩ ꯍꯥꯏꯕ ꯑꯩꯁꯨ ꯈꯪꯉꯤ
ꯃꯣꯏ ꯌꯥꯝꯃꯕꯅꯤꯅ ꯀꯣꯛꯀ ꯉꯥꯎꯋꯦ
ꯅꯣꯢꯕꯥꯟꯅꯤ ꯃ ꯁꯥꯟꯅꯈꯤꯕꯗꯣ ꯀꯔꯝ ꯀꯥꯟꯗꯅꯣꯁꯨ ꯌꯦꯡ ꯌꯥꯗꯦ ꯀꯩꯒꯤꯅꯣꯕ
ꯑꯥ ꯇꯥꯡ ꯑꯅꯤ ꯅꯠ ꯇꯥꯡ ꯃꯉꯥꯗꯔ ꯀꯩꯅꯣ ꯑꯣꯏꯔꯝꯒꯅꯤ ꯅꯠ ꯇꯔꯦꯠ ꯇꯔꯥ ꯇꯔꯦꯠ ꯑꯣꯏꯔꯝꯃꯣꯏ ꯅꯤꯄꯥꯜ
ꯅꯪꯅ ꯆꯠꯄꯗꯗꯤ ꯀꯌꯥꯅꯣ ꯅꯪ ꯆ ꯑꯦ ꯈꯣꯏ ꯗꯤꯄꯥꯔꯠꯃꯦꯟꯒꯤ ꯆꯠꯄ ꯍꯥꯏꯗꯣ ꯀꯩꯅꯣ ꯄꯤꯛꯅꯤꯛꯀꯨꯝꯕ ꯑꯣꯏꯗꯤ ꯄꯤ ꯄꯤ ꯄꯥꯔꯛ ꯆꯠꯄ ꯌꯥꯏꯉꯣ
ꯆꯠꯄꯌꯥꯢꯌꯦ
ꯎꯝ ꯄꯤ ꯄꯤ ꯄꯥꯔꯛꯀꯨꯝꯕꯗ ꯑꯣꯏꯅ ꯑꯈꯣꯏ ꯑꯣꯖꯥ ꯂꯣꯏ ꯌꯥꯎꯗꯣꯏ ꯅꯠꯇ꯭ꯔꯣ
ꯀꯩꯕ ꯕꯤ ꯇꯤ ꯄꯥꯔꯛꯑꯕ
ꯄꯤ ꯄꯤ
ꯄꯤ ꯄꯤ ꯄꯥꯔꯛꯑꯗꯤ ꯀꯥꯏꯗ
ꯕꯤꯁꯅꯨꯄꯨꯔ
ꯎꯝ ꯑꯩꯗꯤ ꯏꯝꯐꯥꯜꯗ ꯂꯩꯕ ꯕꯤ ꯇꯤ ꯄꯥꯛꯇ ꯑꯣꯢꯕꯣꯢ ꯅꯤꯡ ꯉꯨꯔꯦ
ꯑꯁ ꯍꯦꯟꯃꯜꯂꯦꯍꯦ ꯅꯪꯖꯨ ꯑꯗꯨꯃꯛꯇꯤ ꯍꯥꯏꯔꯔꯣꯏ ꯑꯩ
ꯍꯣꯏ ꯅꯪ ꯒ꯭ꯌꯥꯟ ꯇꯥꯕꯅꯤꯅ ꯑꯗꯨꯋꯥꯢꯗ ꯆꯠꯂ ꯂꯣꯏꯁꯤꯜꯂꯖꯤꯔ ꯀꯥꯏ ꯍꯥꯏꯔꯛꯇꯧ ꯃꯥꯟꯕ ꯀꯪꯂꯥꯗꯒ ꯆꯪꯉꯨꯔꯒ
ꯕꯥꯏ ꯑꯩ ꯑꯗꯨꯛ ꯍꯥꯛꯅꯗꯤ ꯒ꯭ꯌꯥꯟ ꯇꯥꯕꯗꯤ ꯑꯣꯏꯗꯦ ꯑꯗꯨ ꯊꯝꯃꯒꯦ ꯑꯩ ꯑꯃ ꯆꯨꯝꯅ ꯇꯧꯔꯛꯀꯦ
ꯍꯝ
ꯇꯥꯕ꯭ꯔꯣ ꯇꯥꯕ꯭ꯔꯣ
ꯇꯥꯢꯌꯦ ꯑꯣ ꯊꯝꯃꯣ ꯊꯝꯃꯣ